ꯇꯥꯕ꯭ꯔꯣ
ꯇꯥꯏꯌꯦ
ꯍꯦꯛꯇ ꯍꯥꯏꯔꯒ ꯁꯠ ꯁꯠ ꯍꯜꯂꯛꯄꯤꯅꯦꯕ ꯍꯥ ꯈꯥ ꯇꯧꯏꯀꯣ
ꯉꯥꯏꯔꯒ ꯂꯩꯔꯝꯕꯩꯅꯤꯗ
ꯁꯦꯁ
ꯔꯤꯜꯁ ꯁꯨꯝ ꯌꯦꯡꯉꯒ ꯂꯩꯔꯝꯕ
ꯑꯗꯨꯗꯤ ꯑꯩꯅ ꯍꯥꯏꯕ ꯔꯤꯜꯁꯇꯣ ꯌꯦꯡꯉꯣ
ꯌꯦꯡꯒꯦ ꯍꯧꯖꯤꯛ ꯌꯦꯡꯉꯣꯏ ꯆꯥꯅꯕ ꯉꯥꯛꯇ ꯊꯣꯛꯂꯛꯑꯦ ꯃꯦꯒꯤ ꯉꯥꯛꯇ ꯊꯣꯛꯂꯛꯔꯦ ꯏꯁꯄꯥꯏꯁꯤ ꯅꯨꯗꯜꯁꯀ ꯊꯣꯛꯂꯛꯑꯦ
ꯆꯥꯅꯤꯡꯉꯦ ꯑꯃꯨꯛ ꯄꯨꯛꯄꯨꯗꯤ ꯆꯟꯗ꯭ꯔꯕꯀꯣ
ꯅꯪꯒꯤꯗꯣ ꯂꯥꯡꯉꯦ ꯈꯔ ꯊꯣꯛꯂꯛꯑꯣ ꯇꯥꯕ꯭ꯔꯣ ꯊꯣꯛꯂꯛꯑꯣ ꯅꯪ
ꯑꯥ ꯑꯥ ꯇꯥꯕ꯭ꯔꯥ
ꯇꯥꯏ ꯇꯥꯏ
ꯑꯩꯅ ꯑꯃꯨꯛ ꯐꯣꯟꯗ ꯊꯝꯅꯝꯃꯒ ꯃꯄꯥꯟꯗ ꯑꯃꯨꯛ ꯊꯣꯛꯂꯛꯄ ꯆꯦꯔꯪ ꯍꯨꯟꯗꯣꯛꯀꯦ ꯑꯗꯨꯗ ꯑꯃꯨꯛ ꯅꯪꯅ ꯑꯃꯨꯛ ꯇꯥꯗꯕ ꯑꯩꯅ ꯉꯥꯡꯕꯁꯦ ꯇꯥ ꯂꯥꯡꯗ꯭ꯔꯕ
ꯇꯥꯔꯦ ꯇꯥꯔꯦ ꯂꯥꯡꯗ꯭ꯔꯦ
ꯑꯩ ꯑꯥ ꯑꯁꯤ ꯂꯣꯏꯔꯔꯒ ꯏꯔꯨꯖꯥꯔꯨꯒꯦ ꯑꯗꯨꯒ ꯑꯃꯨꯛ ꯇꯧꯔꯛꯀꯦꯀꯣ
ꯂꯨꯖꯥꯔꯨꯔꯣ ꯉꯥꯏꯈꯣ ꯑꯩꯅ ꯏꯃꯥꯟꯅꯕꯤꯗ ꯍꯪꯉꯦꯕ ꯈꯪꯕ꯭ꯔꯥ
ꯎꯝ
ꯀꯩꯅꯣꯒꯤꯗꯣ
ꯑꯥꯗ ꯃꯥꯅ ꯐꯤꯗꯛ ꯂꯩꯐꯝꯗꯨꯗ ꯆꯠꯂꯀꯥꯟꯗ ꯐꯤꯗꯣ ꯑꯩꯈꯣꯏꯅ ꯑꯄꯥꯝꯕꯗꯣ ꯈꯜꯂ ꯀꯥꯟꯗ ꯌꯦꯡꯗ꯭ꯔꯗꯤ ꯄꯩꯁꯗꯣ ꯃꯥ ꯍꯥꯏꯕ ꯉꯝꯃꯣꯏ ꯍꯥꯏꯌꯦꯕ
ꯑꯗꯨꯅ ꯕꯖꯥꯔꯗ ꯆꯠꯂꯒ ꯐꯤ ꯌꯣꯟꯕꯝꯗ ꯆꯠꯂꯒ ꯐꯤꯗꯣ ꯑꯗꯨꯝ ꯑꯩꯈꯣꯏꯅ ꯇꯨꯗꯣꯏꯗꯣ ꯐꯣꯔꯣ ꯐꯣꯔꯣ ꯂꯥꯎꯕꯤꯅꯤꯅ ꯐꯤꯗꯣ ꯃꯌꯥꯝꯗꯤ ꯆꯪꯅꯦꯕ
ꯎꯝ ꯑꯗꯨꯗꯨꯏꯅ ꯐꯤꯗꯨꯒꯤ ꯃꯇꯨꯡ ꯏꯟꯅ ꯃꯥ ꯄꯩꯁꯥꯗꯣ ꯍꯥꯏꯅꯤ ꯁꯤꯅꯦꯕ ꯃꯥ ꯄꯩꯁꯥ ꯑꯣꯏꯅ ꯍꯥꯏꯕ ꯉꯝꯗꯦ ꯐꯤꯗꯣ ꯀꯌꯥꯃꯨꯛ ꯐꯕ ꯐꯠꯇꯕꯗꯣ ꯑꯗꯨꯝ ꯑꯩꯈꯣꯏꯅ ꯑꯄꯥꯝꯕꯗꯣ ꯈꯜꯂꯣ ꯑꯗꯨꯀꯥꯟꯗ ꯐꯤꯗꯣ ꯂꯩꯔꯀꯥꯟꯗ ꯃꯥ ꯇꯨꯔꯒꯦ ꯑꯗꯨꯒ ꯑꯇꯨꯃꯟꯗꯣ ꯇꯣꯉꯥꯟꯅ ꯂꯧꯒꯦ ꯁꯤꯅꯦꯕ ꯃꯥ ꯍꯥꯏꯁꯦ
ꯑꯣ ꯐꯤꯗꯨꯅ ꯑꯩꯈꯣꯏ ꯂꯩꯖꯧꯁꯤꯅꯦ
ꯎꯝ ꯑꯄꯥꯝꯕꯗꯨꯁꯨ ꯑꯗꯨꯝ ꯈꯟꯖꯔꯦꯗꯅ ꯃꯆꯨꯗꯨꯁꯨ
ꯑꯗꯨꯗꯤ ꯏꯕꯥꯏꯅꯤ ꯐꯤ ꯂꯩꯔꯨꯔꯁꯦ
ꯑꯗꯨꯅ ꯍꯥꯏꯁꯦ ꯐꯤꯗꯣ ꯌꯦꯡꯉꯨꯔꯁꯦ ꯃꯥꯒ ꯌꯥꯎꯔꯒ ꯑꯩꯈꯣꯏ ꯍꯨꯝ ꯆꯠꯂ ꯆꯠꯂꯒꯔ ꯀꯩꯅꯣ ꯌꯦꯡꯉꯨꯔꯁꯦ
ꯌꯦꯡꯉꯨꯔꯁꯦ
ꯑꯣꯔꯒꯥꯟꯖꯥꯗ ꯄꯥꯝꯕ꯭ꯔꯥꯕ ꯐꯤꯗꯣ ꯀꯔꯝꯕ ꯐꯤꯗꯛꯇ ꯄꯥꯝꯃꯤꯅꯣꯕ ꯅꯪꯅ
ꯑꯗꯨꯝ ꯑꯩꯗꯤ ꯐꯖꯅꯤ ꯍꯥꯏꯕꯗꯨꯗ ꯌꯥꯔꯦꯗ ꯑꯗꯨꯝ
ꯐꯖꯅꯤ ꯍꯥꯏꯕꯗꯨꯗ ꯌꯥꯔꯦ
ꯎꯝ
ꯏꯪꯕꯒꯤ ꯍꯥꯏꯔꯗꯤ ꯑꯣꯔꯒꯥꯟꯖꯥꯅ ꯑꯃꯨꯛ ꯂꯪꯈꯠꯄꯤ ꯐꯤꯗꯨꯅꯦꯕ ꯈꯪꯕ꯭ꯔꯥ
ꯎꯝ
ꯑꯗꯨꯝ ꯀꯩꯅꯣꯗꯒ ꯇꯣꯞꯁꯇꯒ ꯇꯨꯅꯕꯗ ꯑꯗꯨꯝ ꯈꯔ ꯂꯪꯈꯠꯄꯤ ꯃꯤꯅ ꯑꯗꯨꯝ ꯂꯤꯠꯅꯕꯗꯣ ꯈꯨꯗꯥꯡ ꯑꯥ ꯄꯣꯝꯕꯤꯗꯒ
ꯎꯝ
ꯑꯗꯨꯝꯕ ꯐꯤꯗꯨꯅ ꯑꯣꯔꯒꯥꯟꯖꯥꯅꯦꯕ ꯃꯔꯛ ꯑꯃ ꯈꯨꯗꯥꯡ ꯑꯁꯥꯡꯕꯤꯗ ꯑꯣꯏꯔꯒ ꯇ꯭ꯔꯥꯟꯁꯄꯔꯦꯟꯠ ꯑꯣꯏꯔꯒ ꯃꯆꯨꯕꯨꯗꯤ ꯑꯣꯏꯔꯒꯟꯗ ꯈꯨ ꯃꯅꯨꯡ ꯎꯕꯤꯗꯣ ꯈꯨꯗꯥꯡꯗꯒ ꯁꯥꯡꯅ ꯁꯥꯡꯅ ꯄꯣꯡꯅ ꯄꯣꯡꯅꯒ ꯍꯥꯞꯅꯕꯗꯣ ꯃꯔꯥꯛ ꯑꯃ ꯃꯌꯥꯝ ꯆꯠꯅꯔꯝꯕꯗꯣ
ꯑꯥ
ꯑꯗꯨꯒꯤ ꯐꯤꯗꯣ ꯑꯣꯔꯒꯥꯟꯖꯥꯅꯦꯕ
ꯎꯝ
ꯑꯗꯨꯗꯣ ꯍꯥꯞꯄꯗꯤ ꯑꯃꯨꯛ ꯂꯪꯈꯠꯂꯒ ꯎꯗꯣꯏꯕ ꯑꯗꯨꯒ ꯏꯁꯥꯗ ꯏꯪꯅꯕ ꯅꯨꯡꯉꯥꯏꯅꯕ ꯑꯣꯏꯔꯒꯅ ꯑꯇꯣꯞꯄ ꯐꯤ ꯑꯗꯨꯝ ꯌꯦꯡꯕ ꯌꯥꯏ ꯑꯩ ꯖꯥꯃꯛ ꯀꯤ ꯍꯥꯞꯄꯗꯤ ꯄꯥꯝꯗꯦ ꯖꯃꯛꯀꯤ ꯍꯥꯞꯇꯕꯤ ꯁꯥꯗꯥꯗ ꯑꯣꯏꯅ ꯑꯗꯨꯝ ꯇꯨꯔꯁꯦꯀꯣ
ꯍꯣꯏ ꯖꯃꯛꯀꯤ ꯍꯞꯄꯛꯀꯦ ꯍꯥꯏꯁꯦ ꯄꯩꯁꯥ ꯍꯦꯟꯒꯂꯛꯇꯣꯏꯅꯦ ꯏꯕꯦꯝꯃꯥ ꯖꯥꯃꯛꯇꯣ
ꯑꯗꯨꯅꯦ ꯖꯃꯛꯇꯨꯅꯅꯦ ꯎꯝ ꯇꯣꯛꯑꯣ ꯖꯃꯛꯇꯣ ꯍꯥꯞꯄꯔꯣꯏꯁꯦ ꯑꯗꯨꯒ ꯑꯩꯅ ꯈꯟꯕꯅ ꯐꯤꯗꯣ
ꯎꯝ
ꯐꯤꯗꯨꯗꯤ ꯑꯗꯨꯝ ꯗꯨꯀꯥꯟꯗ ꯌꯣꯟꯕ ꯆꯥꯝꯃ ꯌꯥꯡꯈꯩ ꯆꯅꯤꯌꯥꯡꯈꯩ ꯄꯤꯕꯗꯣ
ꯎꯝ
ꯑꯗꯨꯒꯨꯝꯕꯗ ꯑꯩꯈꯣꯏꯒꯤ ꯃꯆꯨꯗꯨꯗ ꯑꯗꯨꯝ ꯂꯩꯖꯔꯁꯦꯅ ꯈꯟꯕ ꯑꯩꯅ ꯆꯝꯕꯗ
ꯑꯦ ꯌꯥꯏꯌꯦ ꯑꯗꯨꯕꯨꯗꯤ ꯑꯗꯣ ꯐꯤꯗꯣ ꯑꯗꯣ ꯃꯆꯨ ꯆꯥꯅꯕꯗꯣ ꯑꯃꯨꯛ ꯐꯪꯗ꯭ꯔꯗꯤ ꯍꯥꯏꯕꯒꯤ ꯋꯥꯔꯤꯅꯤ
ꯐꯪꯅꯤ ꯐꯪꯅꯤ ꯑꯗꯨꯒꯤꯗꯤ ꯉꯜꯂꯤꯀꯥꯟ ꯊꯤꯔ ꯂꯣꯏꯔꯦ ꯀꯩꯅꯣ
ꯑꯗꯨꯗꯤ ꯑꯩ ꯄꯩꯁꯥꯁꯦ ꯗ꯭ꯔꯦꯁ ꯑꯝꯇ ꯂꯩꯊꯣꯛꯑꯔꯣꯢ ꯈꯛꯑꯒꯦ
ꯈꯥꯛ ꯑꯣ ꯂꯩꯔꯅꯨ ꯑꯗꯨꯒꯨꯝꯕ ꯑꯃ ꯐꯤꯗꯣ ꯂꯩꯔꯅꯤ ꯇꯨꯍꯟ ꯇꯥꯔꯗꯤ ꯃꯉꯣꯟꯗ ꯍꯦꯟꯅ ꯄꯩꯁꯥꯗꯣ ꯆꯪꯉꯅꯦꯕ ꯑꯗꯨꯗꯨꯅ ꯐꯨꯔꯤꯠ ꯑꯗꯨꯒ ꯈꯣꯡꯒꯥꯎꯗꯨꯒ ꯇꯪ ꯑꯣꯏꯅ ꯇꯨꯔꯕ
ꯎꯝ
ꯑꯗꯨ ꯑꯣꯏꯔꯗꯤ ꯌꯥꯔꯅꯤꯗꯅ
ꯑꯗꯨꯒ ꯑꯩ ꯑꯩ ꯁꯅꯥꯒ ꯃꯥꯡꯕꯤꯗ ꯑꯃ ꯁꯦꯠ ꯑꯃ ꯀꯛꯈꯤꯒꯦ ꯑꯣꯟꯂꯥꯏꯟꯗ ꯌꯦꯡꯉꯒ ꯑꯩ
ꯎꯝ ꯀꯛꯈ꯭ꯔꯣ ꯈꯨꯖꯤꯁꯨ ꯌꯥꯎꯅ ꯑꯗꯣ ꯈꯨꯖꯤꯗꯤ ꯀꯩꯁꯨ ꯆꯪꯉꯔꯣꯏꯗ ꯈꯨꯗꯥꯡꯗꯣ
ꯑꯧ ꯈꯨꯖꯤ ꯈꯨꯖꯤ ꯁꯤꯔꯔꯣꯏ ꯃꯇꯥꯡ
ꯌꯦꯡꯉꯥꯁꯦ ꯍꯥꯏꯗꯤ ꯈꯨꯗꯥꯡꯒꯤꯅꯦ ꯑꯩꯗꯤ ꯁꯨꯝ ꯈꯨꯠꯀꯤ ꯇꯥꯡ ꯑꯍꯥꯟꯕꯁꯦ ꯑꯁꯤꯐꯧ ꯆꯣꯜꯍꯟꯅꯤꯡꯉꯦ ꯇꯥꯡꯗ ꯑꯥ ꯁꯣꯔ ꯁꯣꯔ ꯆꯤꯡꯕꯗꯤ ꯊꯤꯕꯅꯦꯕ
ꯑꯃ ꯑꯃ ꯃꯇꯣꯜ ꯑꯝꯇ ꯄꯥꯢꯁꯤꯟꯕꯤ ꯈꯨꯗꯥꯡꯗꯨꯗꯤ ꯑꯃ ꯍꯥꯏꯅ ꯈꯨꯠ ꯇꯥꯁꯤꯟꯕꯩ ꯈꯨꯠ ꯈꯨꯠꯇꯨꯝ ꯇꯁꯤꯟꯕꯒꯤ ꯑꯅ ꯈꯜꯂꯤꯅꯤ ꯑꯁꯥꯏꯐꯧ
ꯄꯥꯁꯤꯐꯥꯎ ꯌꯧꯍꯜꯂꯁꯦ ꯑꯗꯨꯀꯥꯟꯗ ꯇꯨꯔꯁꯦ
ꯑꯥ ꯅꯣꯏ ꯏꯃꯥꯟꯅꯕꯤꯗꯨꯅ ꯅꯣꯏꯗꯒꯤ ꯀꯌꯥꯝ ꯂꯥꯞꯅ ꯂꯩꯒꯦ
ꯑꯗꯨꯅ ꯈꯔ ꯑꯗꯨꯝ ꯂꯥꯞꯄꯦ ꯑꯩꯈꯣꯏꯗ ꯌꯥꯝꯕꯨꯗꯤ ꯆꯠꯇꯦ ꯅꯣꯏ ꯑꯗꯨꯗꯒꯤꯅ ꯍꯦꯟꯅ ꯅꯛꯇꯣꯏꯅꯦ
ꯅꯣꯏ ꯑꯗꯨꯗꯩ ꯇꯪꯈꯥꯏ ꯑꯩꯈꯣꯏ ꯁꯤꯗꯩ ꯇꯪꯈꯥꯏꯗ ꯂꯩꯗꯣꯏꯕ
ꯑꯗꯨꯗꯤ ꯂꯥꯞꯄꯦ
ꯑ ꯅꯪ ꯑꯗꯣ ꯅꯥꯀꯟꯗꯒꯤ ꯆꯠꯇ꯭ꯔꯤꯕ ꯑꯝꯇ
ꯀꯩꯅꯣ ꯑꯗꯨ ꯅꯥꯀꯟꯗꯒꯤ ꯆꯠꯇ꯭ꯔꯤꯕ ꯍꯥꯏꯁꯦ ꯀꯥꯏꯗꯅꯣ ꯆꯠꯇꯣꯏꯁꯦ
ꯃꯃꯥꯡꯗꯒꯤ ꯍꯥꯏꯒꯠꯂꯛꯑꯀꯥꯟꯗꯅꯦ ꯊꯣꯡ ꯑꯃ ꯂꯩꯕꯗꯣ
ꯑꯥ
ꯊꯣꯡꯗꯨꯒꯤ ꯃꯈꯥꯗ ꯆꯪꯈꯤꯕꯒꯤ ꯂꯝꯗꯣ
ꯌꯥꯔꯦ ꯇꯣꯛꯑꯣ ꯈꯪꯉꯦ ꯅꯪꯅ ꯄꯨꯔ ꯆꯠꯂꯁꯤ ꯍ‌ꯣꯏ ꯅꯪꯅ ꯄꯨꯔꯀꯥꯟ ꯆꯠꯂꯁꯤ
ꯅꯪ ꯃꯆꯨꯅ ꯀꯔꯤ ꯄꯥꯝꯃꯤꯕ
ꯑꯩꯔꯣ
ꯎꯝ
ꯃꯆꯨ ꯆꯠꯂꯒ ꯌꯦꯡꯉꯨꯔꯁꯦ ꯀꯩꯅꯣ ꯐꯖꯕ ꯑꯃ ꯈꯜꯂꯨꯔꯁꯦ
ꯌꯦꯡꯉꯨꯔꯁꯤ ꯑꯩꯗꯤ ꯑꯗꯨꯝ ꯈꯔ ꯉꯧꯊꯣꯛꯀꯗꯕ ꯄꯥꯝꯃꯦ
ꯑꯩꯁꯨ ꯐꯣꯇꯣꯀꯥꯞꯄꯗ ꯐꯖꯒꯗꯕ ꯈꯔ ꯉꯧꯊꯣꯛꯀꯗꯕ
ꯈꯨꯆꯨꯨ ꯉꯧꯊꯣꯛꯀꯗꯕ ꯑꯗꯨꯝ ꯀꯜꯂ ꯀꯩꯅꯣꯗꯁꯨ ꯐꯤ ꯃꯆꯨꯗꯁꯨ ꯂꯩꯗꯅ ꯃꯝꯖꯟꯕ ꯃꯝꯖꯟꯕ ꯍꯦꯟꯅ ꯃꯝꯖꯟꯕ ꯉꯥꯟꯊꯣꯛ
ꯍꯣꯏ ꯑꯗꯨꯗꯤ ꯐꯤꯗꯣ ꯕꯖꯥꯔꯗꯒꯤ ꯂꯩꯗꯔꯗꯤ ꯌꯥꯔꯥꯔꯣꯏ
ꯎꯝ ꯕꯖꯥꯔꯗꯒꯤ ꯆꯠꯂꯒ ꯂꯩꯖꯦ ꯁꯤꯅꯤ ꯃꯥꯅ ꯍꯥꯏꯁꯦ
ꯎꯝ ꯕꯖꯥꯔ ꯆꯠꯂ ꯂꯩꯕꯗꯣ ꯃꯥꯁꯦ ꯐꯤꯅꯨꯡꯗꯁꯨ ꯈꯔ ꯈꯪꯕꯅꯤꯅ ꯃꯥ ꯄꯨꯔꯁꯦ
ꯎꯝ ꯃꯥ ꯈꯔ ꯉꯥꯡꯅꯍꯜꯂꯑꯁꯦ ꯑꯗꯨꯀꯥꯟꯗ ꯂꯩꯅꯕ ꯑꯩꯅ ꯍꯥꯏꯈꯤꯕꯅꯦ ꯑꯗꯨꯗꯤ ꯅꯪ ꯁꯪꯕ ꯅꯨꯃꯤꯠ ꯑꯃꯗ ꯍꯥꯏꯔꯛꯑꯣ ꯑꯩꯈꯣꯏꯁꯨ ꯁꯪꯅꯕꯗꯨ ꯌꯦꯡꯅꯔꯒ ꯆꯠꯃꯤꯟꯅꯔꯁꯦ ꯑꯗꯨꯒ ꯂꯩꯃꯤꯟꯅꯔꯁꯦꯅ
ꯎꯝ
ꯑꯗꯨ ꯅꯪ ꯍꯜꯂꯛꯑꯒ ꯆꯠꯂꯁꯦ ꯑꯗꯨꯗꯤ ꯅꯪ ꯍꯜꯂꯛꯄ ꯅꯨꯃꯤꯠꯇꯨꯗꯔ ꯀꯩꯅꯣ ꯑꯩꯈꯣꯏꯕꯥꯅꯤ ꯍꯥꯏꯒꯠꯂꯛꯑꯒ ꯀꯣ ꯑꯥꯗ ꯊꯦꯡꯅꯔꯒ ꯑꯗꯨꯅꯦ ꯍꯥꯏꯁꯦ ꯅꯪꯅ ꯑꯃꯨꯛ ꯑꯥ ꯌꯥꯝꯅ ꯆꯪꯉꯛꯇ꯭ꯔꯤꯉꯩꯗꯨꯗ ꯑꯗꯨꯝ ꯌꯦꯡꯊꯣꯛꯄ ꯌꯥꯏꯗꯅ
ꯌꯥꯏ
ꯑꯗꯨꯗꯤ ꯌꯦꯡꯉꯁꯦ ꯑꯗꯨ ꯅꯨꯃꯤꯠꯇꯣ ꯑꯩ ꯍꯥꯏꯔ ꯌꯦꯡꯉꯒꯦ ꯃꯥ ꯁꯪꯕ꯭ꯔꯥꯅ
ꯎꯝ
ꯁꯪ ꯇꯥꯔꯗꯤ ꯃꯥ ꯄꯨꯔꯒ ꯑꯗꯨꯝ ꯂꯥꯛꯑꯒꯦꯕ
ꯑꯗꯨꯒ ꯑꯩꯈꯣꯏꯅ ꯑꯁꯨꯌꯥꯝꯅ ꯂꯥꯡ ꯈꯣꯠꯇꯧꯔꯒ ꯇꯧꯔꯛꯇ꯭ꯔꯕ
ꯎꯝ ꯑꯗꯨ ꯑꯣꯏꯇꯥꯔꯗꯤ ꯆꯠꯂ ꯂꯣꯏꯔꯦ ꯀꯩꯅꯣ ꯃꯐꯝ ꯑꯃꯝꯗ ꯆꯠꯂꯒ
ꯑꯗꯨ ꯑꯣꯏ ꯑꯗꯨ ꯑꯣꯏꯇꯥꯔꯁꯨ ꯂꯝ ꯖꯒꯥ ꯑꯝ ꯆꯠꯂꯒ ꯐꯣꯇꯣ ꯅꯝꯅꯤ ꯅꯠꯇꯔ
ꯃꯅꯦ ꯐꯣꯇꯣ ꯀꯥꯞꯄꯒ ꯍꯟꯗꯛꯀꯤ ꯏꯁꯩꯒꯤꯗꯣ ꯗꯥꯟꯁꯇꯣ ꯑꯗꯨ ꯇꯧꯔ ꯂꯣꯏꯔꯦ
ꯎꯝ ꯌꯥꯝ ꯅꯣꯛꯅꯤꯡꯉꯦꯗ ꯏꯕꯥꯅꯤ ꯆꯞ ꯃꯥꯟꯅꯒ ꯂꯥꯛ
ꯑꯩꯗꯤ ꯑꯃꯗꯨꯁꯨ ꯌꯥꯝ ꯃꯥꯟꯅꯔꯛꯀꯗ꯭ꯔꯥ ꯈꯜꯂꯤ ꯃꯥ ꯁꯦꯠꯅꯤꯡꯕꯩ ꯃꯑꯣꯡꯗ ꯇꯧꯋꯦ
ꯇꯧꯋꯦ ꯃꯥ ꯇꯧꯋꯦ ꯃꯥ ꯑꯩꯉꯣꯟꯗꯁꯨ ꯏꯟꯇꯔꯦꯁ ꯎꯠꯂꯦ
ꯑꯗꯨꯅꯦ ꯃꯥ ꯑꯗꯨ ꯁꯦꯠꯅꯤꯡꯕ ꯃꯥꯜꯂꯦꯕ ꯈꯪꯕ꯭ꯔꯥ ꯃꯥ ꯑꯗꯨꯝ ꯁꯦꯠꯂꯛꯀꯦ ꯈꯜꯂꯛꯀꯅꯦꯕ ꯃꯥ ꯑꯗꯨꯒꯨꯝꯕ ꯈꯔ ꯄꯥꯝꯖꯕ ꯃꯤꯅꯦꯕ
ꯃꯥꯅ ꯍꯥꯏꯕ ꯍꯣꯏ ꯑꯗꯨꯝ ꯍꯥꯏꯗꯤ ꯈꯔ ꯑꯗꯨꯝ ꯄꯥꯝꯖꯩꯕꯅꯦ ꯑꯗꯣ ꯃꯥꯅ ꯍꯥꯏꯕꯗ ꯑꯗꯨꯗꯣ ꯐꯪꯗ꯭ꯔꯒꯗꯤ ꯈꯣꯠꯇ꯭ꯔꯒꯗꯤ ꯃꯥꯗꯤ ꯃꯅꯤ ꯍꯥꯏꯗꯤ ꯑꯈꯣꯏ ꯃꯩꯇꯩꯒꯤ ꯀꯜꯆꯔꯒꯤ ꯗ꯭ꯔꯦꯁ ꯁꯦꯠꯄꯗꯨꯁꯨ ꯋꯥꯏꯔ ꯁꯦꯠꯂꯛꯀꯅꯤ ꯍꯥꯏꯕꯅꯦ ꯋꯥꯏꯔꯁꯦꯠꯂꯛ ꯈ꯭ꯋꯥꯏ ꯐꯖꯕꯗꯣ ꯈꯪꯉꯤꯗꯅ
ꯎꯝ ꯑꯗꯨ
ꯑꯗꯤ ꯅꯪꯅ ꯍꯥꯏꯕꯗꯣ ꯃꯄꯥ ꯑꯅꯤꯍꯨꯝꯕꯒ ꯌꯥꯎꯕ ꯑꯗꯩ ꯐꯤꯗ ꯑꯗꯨꯝ ꯗꯨꯝ ꯈꯔ ꯇꯥꯕ ꯈꯔ ꯍꯥꯏꯗꯤ ꯌꯨꯅꯤꯛ ꯑꯣꯏꯕ ꯃꯣꯏ ꯍꯧꯖꯤꯛ ꯋꯥꯏꯕꯩ ꯃꯌꯥꯝ ꯂꯩꯗꯅ
ꯎꯝ
ꯑꯗꯨꯒꯨꯝꯕ ꯁꯦꯔꯛꯀꯅꯤ ꯍꯥꯏꯕꯅꯦ ꯃꯥꯅ ꯍꯥꯏꯕꯗꯒꯤ
ꯑꯗꯨꯅꯦ ꯍꯥꯏꯁꯦ
ꯃꯤꯁꯨ ꯃꯥꯅ ꯐꯖꯩꯌꯦꯅ ꯈꯟꯖꯕ ꯐꯖꯩ ꯏꯐ ꯐꯖꯩꯑꯦꯅ ꯈꯟꯖꯔꯒ ꯂꯥꯛꯆꯗꯣꯏꯅꯦ
ꯃꯥꯅꯤ ꯀꯩꯅꯣꯅꯦ ꯑꯦ ꯎꯝ ꯏ ꯃꯁꯥ ꯃꯁꯥꯒꯤ ꯑ ꯑꯝ ꯃꯁꯥ ꯃꯁꯥꯒꯤ ꯑꯗꯨꯝ ꯐꯖꯕ ꯑꯝ ꯑꯗꯨꯝ ꯐꯖꯅꯔꯤꯅꯤ ꯃꯤꯁꯤꯡꯁꯦ ꯑꯃꯅ ꯍꯦꯜꯂꯦ ꯑꯃꯅ ꯂꯩ ꯇꯤꯅ ꯇꯤꯅ ꯑꯗꯨꯗꯤ
ꯂꯩꯇꯦ ꯂꯩꯇꯦ ꯃꯤ ꯃꯤꯒꯤ ꯐꯖꯕꯁꯨ ꯂꯩꯖꯩꯅꯦ ꯅꯠꯇ꯭ꯔꯥ
ꯃꯤ ꯃꯤꯒꯤ ꯍꯥꯏꯗꯤ ꯑ ꯑꯃꯗ ꯁꯦꯠꯄꯗꯨꯗ ꯊꯤꯕꯗꯣ ꯑꯃꯗ ꯁꯦꯠꯄꯗ ꯐꯖꯜꯂꯤꯅꯦ ꯍꯥꯏꯕ
ꯎꯝ ꯃꯪꯇꯤꯀꯥꯒ ꯁꯅꯥꯒꯗꯤ ꯀꯩ ꯃꯆꯨꯗ ꯌꯥꯟꯗꯣꯔꯤꯕ
ꯑꯗꯨꯗꯨ ꯗ꯭ꯔꯦꯁꯇꯨꯒꯤ ꯃꯆꯨ ꯗ꯭ꯔꯦꯁꯇꯣ ꯍꯥꯟꯅ ꯈꯜꯂꯨꯔꯒ ꯑꯩ ꯗꯤꯁꯥꯏꯠ ꯇꯧꯔ ꯗ꯭ꯔꯦꯁ ꯇꯣ ꯗ꯭ꯔꯦꯁꯇꯨꯒꯤ ꯃꯆꯨꯗꯣ ꯈꯣꯏ ꯁꯦꯠꯇꯣꯔꯤꯕꯗꯨꯒꯤ ꯃ ꯆꯨꯗꯣ ꯑꯗꯨ ꯃꯆꯨꯗꯣ ꯈꯜꯂ ꯀꯥꯟꯗ ꯗꯤꯁꯥꯏꯠ ꯇꯧꯗꯕ ꯌꯥꯔꯣꯏꯕ
ꯎꯝ ꯍꯣꯏ ꯑꯗꯨꯕꯨꯗꯤ ꯏꯁꯤꯡ ꯃꯆꯨꯁꯦ ꯇꯥꯔꯗꯤ ꯁꯤꯜꯚꯔ ꯀꯂꯔꯅ ꯍꯦꯟꯅ ꯆꯥꯟꯅꯅꯦꯕ
ꯑ ꯑꯗꯣ ꯕꯔꯥꯏꯠ ꯑꯗꯣ ꯕꯩ ꯌꯦꯜꯂꯣ ꯁꯦꯠꯂ
ꯌꯦꯜꯂꯣ ꯁꯦꯠꯂꯒꯅ ꯁꯅꯥ ꯃꯆꯨꯅꯕꯨ ꯆꯥꯅꯔꯛꯀꯅꯤ ꯍꯦꯟꯅ
ꯍꯣꯏ ꯑꯗꯣ ꯁꯅꯥ ꯃꯆꯨꯖꯦ ꯈꯪꯗꯦ
ꯑꯀꯦꯕꯤꯗꯤ ꯃꯥꯟꯅꯤ ꯁꯅꯥ ꯃꯆꯨꯅ
ꯎꯝ ꯁꯅꯥ ꯃꯆꯨꯖꯦ ꯑꯀꯦ ꯃꯥꯥꯟꯅꯤ ꯑꯗꯨꯗꯒꯤ ꯃꯦꯀꯞꯁꯤꯁꯨ ꯑꯃꯨꯛ ꯌꯥꯝ ꯌꯥꯛꯅ ꯇꯧꯕ ꯑꯃꯨꯛ ꯌꯥꯔꯗ꯭ꯔꯤꯅꯦꯕ ꯑꯈꯣꯏꯁꯦ ꯌꯥꯝ ꯏꯔꯥꯡ ꯇꯧꯕ ꯍꯥꯏꯔꯒ ꯑꯃ ꯌꯥꯛꯄꯗꯤ ꯃꯥꯟꯗꯕꯤꯗ ꯑꯃ ꯀꯦꯕꯤꯗꯣ ꯍꯧꯖꯤꯛꯀꯥꯟꯒꯤꯗꯤ
ꯅꯪ ꯍꯧꯖꯤꯛꯇꯤ ꯆꯝꯅ ꯀꯦꯕ ꯌꯥꯝ ꯌꯥꯔꯦꯗ ꯃꯅꯨꯡꯒꯤ ꯂꯦꯌꯔꯗꯨ ꯇꯪ ꯐꯖꯒ꯭ꯔꯒꯅꯦ ꯃꯤꯠꯇꯨ ꯃꯤꯠ ꯀ ꯂꯤꯞꯁꯇꯤꯛꯀ ꯋꯥꯎꯕꯗꯨꯅꯦꯕ ꯃꯤꯅ ꯀꯦꯗꯕ ꯃꯥꯜꯂꯤꯁꯤ ꯀꯦꯗꯤ ꯀꯦꯔꯤꯅꯦꯕ ꯆꯞ ꯃꯥꯟꯅꯩꯅꯦꯕ ꯑꯗꯨꯗ ꯃꯤꯠꯇꯨꯗ ꯍꯦꯕꯤ ꯑꯣꯏꯗꯕꯗꯨꯅꯦꯕ
ꯑꯗꯨꯗꯤ ꯅꯣꯏ ꯏꯅꯥꯎꯄꯤꯗꯣ ꯈꯔ ꯍꯥꯏꯕꯤꯌꯣꯀꯣ
ꯑꯩꯗꯤ ꯃꯤꯠꯁꯦ ꯑꯃꯨꯕ ꯃꯆꯨ ꯁꯪꯅꯤꯡꯉꯤꯌꯦ
ꯑꯥ ꯅꯪꯗꯤ ꯎꯝ
ꯑꯃꯨꯕ ꯃꯆꯨ ꯑꯣꯏꯅ ꯁꯦꯠꯂꯁꯤꯔ ꯈꯪꯗꯤ ꯐꯤꯔꯣꯜꯗꯨꯁꯨ ꯐꯦꯔꯋꯦꯜꯅꯤꯅ
ꯍꯦꯠ ꯇꯧꯅꯨꯗ ꯇꯧꯅꯨꯗ ꯅꯪꯁꯨ ꯑꯃꯨꯕ ꯃꯆꯨꯗꯤ‌ ꯇꯧꯅꯨ
ꯀꯔꯤꯒꯤ
ꯊꯤꯟꯖꯤꯂꯦ ꯅꯣꯏ
ꯐꯦꯌꯔꯋꯦꯜꯅꯤ ꯀꯩꯅꯣ
ꯑꯦ ꯑꯁꯤꯒꯤꯁꯦ ꯌꯦꯡꯉꯣ ꯈꯨꯠꯇꯥꯡꯁꯦ ꯌꯦꯡꯉꯣ ꯂꯤꯁꯤꯡ ꯑꯅꯤꯒ ꯆꯃꯥꯄꯟꯒ ꯌꯥꯡꯈꯩ ꯃꯥꯊꯣꯏꯅꯦ ꯍꯥꯏꯕ ꯀꯩꯅꯣ ꯌꯥꯎꯕꯗꯣ ꯑꯃ ꯍꯥꯏꯅ ꯅꯥꯗꯩ ꯆꯤꯡꯈꯠꯄꯤ ꯌꯥꯎꯕꯗꯣ ꯊꯕꯤꯔꯛꯀꯦ ꯌꯦꯡꯉꯣꯅꯦ
ꯑꯗꯨ ꯀꯩ ꯀꯩꯗꯅꯣ ꯇꯥꯡꯉꯤꯗꯤ ꯀꯔꯤ
ꯎꯝ ꯁꯅꯥꯅꯤ ꯁꯅꯥ ꯈꯛꯇꯗ ꯇꯥꯡꯉꯤꯅꯦ
ꯇꯥꯡꯃꯟꯈ꯭ꯔꯦ ꯑꯗꯨꯗꯤ
ꯑꯁ ꯂꯩꯔꯣꯏꯃꯦ ꯌꯦꯡꯕꯗ ꯊꯣꯛꯂꯛꯑꯦ ꯍꯥꯏꯅ ꯍꯥꯏꯕꯩ ꯋꯥꯅꯤ ꯅꯉꯣꯟꯗ ꯀꯥꯏꯗꯒꯤ ꯄꯩꯁꯥ ꯂꯩꯇꯦ
ꯑꯗꯨꯝ ꯑꯍꯣꯡꯕ ꯑꯗꯨꯝ ꯐꯪꯉꯤ ꯑꯗꯨꯗꯤ ꯑꯍꯣꯡꯕ ꯑꯗꯨꯝ ꯇꯧꯔ ꯌꯥꯅꯤꯗ
ꯇꯧꯗꯣꯏꯅꯦ ꯑꯍꯣꯡꯕ ꯇꯧꯗꯣꯏꯅꯦ ꯀꯥꯏ ꯏꯁ ꯁꯤꯗ ꯁꯦꯜ ꯃꯌꯥꯝ ꯊꯥꯗꯕ ꯌꯥꯕ ꯅꯠꯇꯦ ꯄꯩꯁꯥ ꯂꯩꯇꯦ
ꯑꯗꯨꯅ ꯍꯥꯏꯁꯦ ꯑꯃꯨꯔꯛ ꯈꯛꯇꯪ ꯁꯤꯗꯣꯏꯅꯦꯕ ꯑꯗꯨꯅ ꯀꯩꯁꯨ ꯌꯥꯝꯅ ꯍꯟꯖꯟ ꯍꯟꯖꯟ
ꯑꯗꯣ ꯑꯩꯕꯨꯗꯤ ꯑꯩꯕꯨꯗꯤ ꯂꯨꯍꯣꯡꯕꯗ ꯁꯤꯔꯁꯨ ꯌꯥꯏ ꯑꯩ ꯍꯥꯏꯗꯤ ꯍꯣꯏꯗꯤ ꯅꯨꯄꯤꯒꯤꯗꯤ ꯑꯗꯨꯝ ꯑꯩ ꯑꯃꯃꯝ ꯊꯣꯛꯄꯗ ꯁꯤꯍꯧꯕꯁꯦ ꯌꯥꯝ ꯌꯥꯏꯑꯥꯕ
ꯍꯥꯏꯔꯖꯨ ꯑꯗꯩ ꯅꯪ ꯅꯍꯥꯟ ꯅꯪꯅ ꯂꯨꯍꯣꯡꯕꯗ ꯁꯤꯅꯤꯡ ꯇꯥꯔꯗꯤ ꯁꯅꯥꯃꯆꯨꯖꯦ ꯑꯣꯏꯅ ꯂꯩꯍꯧ
ꯂꯩꯍꯧꯖꯤꯔꯥ ꯑꯗꯨꯅ ꯐꯗ꯭ꯔꯥ ꯍꯥꯏꯗꯤ ꯑꯣ ꯁꯤꯍꯧꯗꯣꯏꯅꯤꯅ ꯀꯥꯟꯗ ꯂꯩꯕꯗ ꯈꯔ ꯐꯖꯕ ꯑꯃ ꯂꯩꯍꯧꯕꯅ ꯐꯩꯗꯅ
ꯎꯝ ꯍꯥꯏꯗꯤ ꯁꯤꯜꯚꯔ ꯃꯆꯨ ꯑꯣꯏꯇꯥꯔꯗꯤ ꯀꯌꯥ ꯆꯟꯅꯔꯣꯏꯕ ꯃꯌꯥꯝ ꯀꯦꯔꯛ ꯃꯠꯗꯗꯤ ꯁꯤꯜꯚꯔꯁꯦ ꯆꯥꯟꯅꯗꯦꯗꯅ
ꯆꯥꯟꯅꯗꯦ ꯆꯥꯟꯅꯗꯦ ꯁꯤꯜꯚꯔ ꯁꯥꯖꯟꯅꯕ ꯈꯤꯇꯪ ꯋꯥꯠꯂꯦ
ꯎꯝ ꯁꯤꯜꯚꯔꯗꯤ ꯆꯝꯕ ꯀꯥꯟꯗ ꯆꯥꯟꯅꯕꯩ ꯋꯥꯅꯦꯕ
ꯎꯝ ꯑꯗꯨꯗꯤ ꯑꯩ ꯏꯔꯨꯖꯊꯣꯛꯍꯧꯈꯤꯒꯦ ꯑꯗꯨ ꯂꯣꯏꯔꯒ ꯇꯧꯔꯛꯀꯦ ꯀꯣ
ꯎꯝ